ꯇꯥꯕ ꯑꯁ
ꯋꯥ ꯋꯥ ꯍꯧꯅꯦ ꯍꯥꯏꯗꯤ
ꯀꯔꯕꯣ
ꯑ ꯋꯥꯔ
ꯀꯃꯥꯏ ꯋꯥꯔꯤꯅꯣ
ꯊꯝꯅꯤ ꯁꯗꯅ ꯋꯥ ꯌꯨꯝ ꯂꯩꯃꯟꯕꯒꯤ ꯎꯝ ꯀꯖꯔꯦ
ꯏꯔꯣ
ꯎꯝ ꯎ
ꯅꯪꯕꯨ ꯀꯣꯜ ꯇꯧꯛ ꯅꯪ ꯀꯣꯜ ꯇꯧꯔꯛꯄ ꯉꯥꯏꯔꯤ ꯅꯪ
ꯑꯣ
ꯋꯥꯕ꯭ꯔꯣꯅꯗꯤ
ꯑ
ꯀꯩꯅꯩꯅꯣ ꯅꯪꯅ ꯉꯥꯏꯕꯗꯣ ꯋꯥꯔꯕ꯭ꯔꯣ ꯍꯥꯏꯅ ꯋꯥꯔꯕꯣ
ꯋꯥꯗꯦꯗ
ꯅꯨꯡꯉꯥꯏꯕ꯭ꯔ
ꯑꯩꯗꯤ ꯅꯪꯅ ꯍꯥꯏꯕꯁꯦ ꯑꯩꯗꯤ ꯀꯔ ꯋꯥꯗꯦꯅꯦ
ꯗꯤ ꯇꯣꯞꯄꯂ ꯏꯣ
ꯑꯇꯣꯞꯄ ꯃꯣꯏ ꯀ꯭ꯌꯨꯗ ꯂꯩꯔꯤꯦ
ꯎꯝ ꯅꯅꯤꯍ
ꯎꯝ ꯌꯥꯝꯃꯟꯗꯦꯅ ꯀꯅꯥꯗ ꯍꯥꯟꯅ ꯀꯅꯥ ꯍꯥꯟꯅ ꯇꯧꯔꯛꯄ꯭ꯔꯣ ꯍꯥꯏꯕꯗ ꯑꯩꯈꯣꯏꯗꯤ ꯑꯗꯨ ꯈꯛꯇ ꯉꯥꯏꯔꯦ
ꯀꯩꯅꯦ
ꯃꯣꯏꯅ ꯍꯥꯏꯔꯛꯑꯦ
ꯎꯝ
ꯃꯣꯏꯗ ꯑꯩꯒ ꯋꯥꯔꯤ ꯁꯥꯕꯁꯦ ꯍꯦꯟꯅ ꯅꯨꯡꯉꯥꯏ ꯍꯥꯏꯔ ꯃꯥꯜꯂꯦ
ꯃꯤ ꯑꯇꯣꯞꯄꯗ ꯑꯇꯣꯞꯄꯅ ꯑꯗꯨꯝ ꯍꯥꯏꯕ
ꯍꯣꯏ ꯑꯗꯨꯒꯤ ꯃꯤ ꯃꯔꯤ ꯃꯉꯥ ꯑꯗꯨꯝ ꯀ꯭ꯌꯨꯗ ꯂꯩꯔꯁꯨ ꯑꯗꯨꯝ ꯉꯥꯏꯔꯤꯅꯤꯅꯦ
ꯍꯩꯅꯦ ꯑꯣꯏꯔ ꯁꯥꯕ ꯅꯨꯡꯉꯥꯏꯕ
ꯅꯪ ꯅꯪꯗꯤ ꯅꯨꯡꯉꯥꯏꯇ꯭ꯔꯣ ꯑꯩꯒ ꯋꯥꯔꯤ ꯁꯥꯕꯁꯦ
ꯅꯨꯡꯉꯥꯏꯗꯗ
ꯎ ꯆꯌꯥ ꯀꯃꯥꯏꯅ
ꯂ ꯅꯨꯡꯉꯥꯏꯅꯦꯅꯨꯡꯅꯨꯡ ꯅꯨꯡꯉꯥꯏꯕꯒꯤ ꯇꯧꯅꯤꯡꯦꯅꯤꯦ
ꯑ ꯀꯩꯝ ꯋꯥꯔꯨꯔꯨꯅꯨ ꯅꯪꯒꯤꯗꯤ ꯑꯩ ꯏꯆꯥꯎ ꯏꯆꯥꯎꯅ ꯂꯩꯔꯤꯁꯤꯗꯤ
ꯎꯝ
ꯅꯪꯒꯤ ꯊꯃꯣꯏꯅꯨꯡꯗ ꯑꯩ ꯄꯣꯊꯥꯕ ꯂꯥꯛꯑꯅꯤ ꯉꯥꯏꯍꯥꯛ ꯂꯩꯔꯗꯤ
ꯎ ꯆꯦꯡꯦꯡ ꯂꯉꯦꯦ
ꯑꯥ
ꯁꯦꯡꯕꯒꯤꯗꯔ ꯅꯪꯗ
ꯁꯦꯡꯕꯩꯅꯦ
ꯉꯑꯂ
ꯑ
ꯋꯦꯜꯀꯝ
ꯅꯪ ꯋꯦꯜꯀꯝ ꯇꯧꯅꯤꯀꯣ ꯑꯩꯕꯨ
ꯎꯝ ꯇꯧꯒꯅꯤ
ꯀꯃꯥꯏꯅ ꯋꯦꯜ ꯀꯝ ꯇꯧꯒꯦꯔꯣ ꯑꯩꯕꯨ
ꯑꯗꯨꯃꯥꯏꯅ ꯇꯧꯁ ꯅꯪꯅ ꯄꯥꯝꯃꯒ ꯍꯥꯏꯔꯗ
ꯑꯗꯨ ꯑꯣꯏꯔꯗꯤ ꯑꯩ ꯑꯩ ꯑꯩꯕꯨ ꯋꯦꯜꯀꯝ ꯇꯧꯒꯦ ꯍꯥꯏꯔꯗꯤꯀꯣ ꯏꯟꯖꯥꯡ ꯑꯕ ꯂꯩꯕꯤꯌꯣ
ꯌꯥ ꯍꯥꯕ ꯀꯩꯍꯤꯤꯡꯖ ꯆꯅꯤꯪ
ꯑꯩꯗꯤ ꯌꯦꯟ ꯆ ꯆꯒꯦ
ꯌꯦꯖ
ꯎꯝ
ꯃꯥꯅꯦ
ꯌꯦꯟꯁ ꯍꯣꯏ ꯍꯥꯎꯋꯦ ꯑꯩꯒꯤꯗꯤ
ꯀꯌꯥꯒꯗ꯭ꯔꯣ
ꯑꯣ ꯀꯌꯥ ꯀꯁ ꯇ꯭ꯔꯁꯨ ꯀꯌꯥ ꯍꯥꯏꯗ
ꯋꯥ ꯑꯗꯨꯗꯤ ꯅꯪꯗꯤ ꯅꯨꯡꯉꯥꯏꯒꯅꯤꯍꯦ ꯑꯗꯨꯗꯤ
ꯎꯝ ꯑꯩꯕꯨꯗꯤ ꯄꯤꯖꯕꯗ ꯅꯨꯡ ꯌꯥꯝ ꯅꯨꯡꯉꯥꯏ ꯀ ꯀꯟꯅꯁꯨ ꯆꯥꯔꯣꯏꯀꯣ
ꯑꯣ ꯅꯪ ꯍꯧꯖꯤꯛ ꯀꯩꯅꯣ ꯆꯥꯕ ꯃꯥꯂꯦꯗ ꯆꯥꯗꯦ ꯆꯗꯣ
ꯑꯩꯔꯣ
ꯍꯧꯖꯤꯛ ꯀꯩ ꯆꯥꯕ꯭ꯔꯣꯅꯪ
ꯑꯩ ꯍꯧꯖꯤꯛ ꯆꯥꯔꯤꯁꯦ ꯅꯪꯒꯤ ꯋꯥꯈꯜꯗꯣ ꯑꯩ ꯁꯥꯏꯔꯒ ꯂꯩꯔꯤ
ꯑ
ꯅꯒꯤ ꯋꯥꯈꯜꯗꯣ ꯐꯖꯅ ꯁꯥꯏꯗꯠꯂꯒ ꯑꯩ ꯌꯣꯠꯁꯤꯟꯖꯔꯒꯦꯅ ꯀꯟꯅ ꯇꯧꯔꯤꯌꯦ ꯑꯗꯣ ꯍꯦꯛꯇ ꯉꯝꯗꯕ
ꯀꯩꯅꯤ ꯉꯝꯗꯕꯅꯣ ꯉꯝꯅꯕ ꯍꯣꯠꯅ
ꯎꯝ ꯑꯣꯅ ꯑꯣꯅꯕꯨꯣ
ꯎꯝ
ꯅꯪꯁꯨ ꯈꯤꯇꯪ ꯃꯇꯦꯡ ꯄꯥꯡꯕꯗꯤ ꯑꯩ ꯉꯝꯃꯔꯣꯏ ꯇꯧꯕ
ꯑꯠꯇꯅꯣ
ꯑꯥ
ꯄꯥꯕꯤꯔꯒꯦ ꯍꯥꯏꯌꯨ
ꯅꯪꯅ ꯍꯦꯛ ꯌꯥꯔꯦ ꯍꯥꯏꯔꯗꯤ ꯑꯩꯗꯤ ꯑꯗꯨꯝ ꯌꯥꯔꯅꯤ ꯑꯗꯨꯝ ꯌꯣꯠꯁꯤꯟꯖꯔꯅꯤ ꯎꯝ
ꯆꯝ ꯊ
ꯑꯥ ꯑꯗꯨꯝ ꯇꯧꯕꯅꯦ
ꯎ ꯋꯥꯩꯅ ꯅꯦ
ꯅꯣꯏ ꯅꯨꯄꯤꯁꯦ
ꯎꯝ
ꯀꯔꯝꯕ ꯅꯨꯄꯥꯁꯦ ꯍꯦꯟꯅ ꯄꯥꯝꯒꯦ
ꯅꯨꯄꯤ ꯍꯥꯏꯁꯦ ꯅꯨꯄꯤ ꯍꯥꯏꯔꯁꯨ ꯕꯤ ꯑꯦ ꯀꯩꯅꯣ ꯃꯥꯒꯤ ꯀꯩ ꯍꯥꯏꯇꯥꯔꯦ ꯃꯥꯅ ꯄꯥꯝꯕ ꯇꯣꯉꯥꯟ ꯇꯣꯉꯥꯟꯕꯅꯤꯅ ꯑꯩꯅ ꯄꯥꯝꯕꯒꯤꯀꯣ
ꯎꯝ
ꯑꯩꯅ ꯄꯥꯝꯗꯤ ꯖꯟꯇꯔ ꯑꯣꯏꯕ
ꯑꯩꯗꯤꯖꯦꯟꯇꯔ ꯌꯥꯝ ꯑꯣꯏꯑ ꯍꯣꯏ ꯆꯨꯝꯃꯦ ꯄꯣꯏꯟ ꯑꯃ ꯐꯪꯉꯦ
ꯎ ꯦꯟꯗꯣ ꯑꯣꯏꯕꯅꯤꯅ ꯑꯗꯨꯒ ꯑꯣꯅꯦꯖ ꯇꯧꯕ
ꯑꯣ
ꯀꯂꯖꯅꯤ ꯇꯧꯕ ꯑꯗꯨꯒ ꯒ꯭ꯌꯥꯟ ꯇꯥꯕ ꯅꯨꯄꯥ ꯑꯗꯨ ꯅꯨꯄꯥ
ꯅꯣꯏ ꯃꯅꯤꯡꯔꯣꯝꯗ ꯍꯪꯉꯣꯏ ꯃꯈꯣꯟ ꯇꯥꯏ
ꯑꯣꯏꯅꯤ ꯉꯁꯥꯏꯗꯨꯅ ꯍꯥꯏꯕꯅꯤ ꯄꯥꯏ ꯂꯩꯦ ꯇꯁꯅꯣ
ꯎꯝ ꯅꯨꯡꯁꯤ ꯋꯥꯔꯤ ꯗꯤꯁꯇꯥꯔꯕ ꯇꯧꯋꯦ ꯃꯥꯅꯦ
ꯍꯧꯖꯤꯗꯒꯤ
ꯎꯝ
ꯃꯤ ꯁꯤ ꯃꯥꯏ ꯍꯥꯏꯕꯅꯤꯅ ꯁꯔ ꯂꯩ
ꯎꯝ
ꯈꯨꯝꯕ ꯋꯥꯔꯦ ꯑꯗꯨꯁꯨ ꯑꯗꯨꯒꯤ ꯔꯤꯖꯟꯁꯨ
ꯎꯝ ꯑꯃꯁꯦ ꯁꯥꯎꯔꯦ
ꯀꯅꯥꯅ
ꯃꯥ ꯈꯪꯗꯦ ꯀꯅꯥꯅꯣ ꯈꯪꯗꯦ ꯃꯥꯕꯨ ꯍꯥꯟꯅ ꯇꯧꯔꯛꯀꯦ ꯈꯟꯗꯦ ꯑꯇꯣꯞꯄ ꯅꯨꯄꯥꯅ ꯇꯧꯈ꯭ꯔꯦꯅ
ꯁ꯭ꯋꯥꯏꯗꯗꯤ ꯂꯧꯕ ꯂꯧꯕꯨꯛ ꯅꯛꯄꯅꯤꯅꯀꯣ
ꯑ
ꯑꯗꯨꯗ ꯑꯣꯀꯦ
ꯑꯁ ꯅꯪ ꯂꯕꯨꯛ ꯉꯥꯛꯄꯁꯨ ꯀꯤꯗ꯭ꯔꯣ
ꯀꯤꯗꯦ ꯁꯨꯃꯏꯅꯗꯤ ꯂꯧꯕꯨꯗ ꯑꯗꯨꯝ ꯀꯩꯅꯣ ꯀ ꯍꯥꯏꯖꯔ ꯃꯤꯁꯤꯡꯁꯦ ꯑꯗꯨꯝ ꯂꯩꯗꯅ ꯂꯥꯛꯄꯅꯥꯇꯀꯣ
ꯑꯣ ꯑ ꯍ ꯈꯪꯗ꯭ꯔꯦ ꯑꯩꯒꯤ
ꯑꯣ ꯐꯧ ꯊꯥꯕ ꯃꯇꯝꯅꯤꯗꯅ ꯅꯣꯡꯁꯨ ꯆꯨꯕꯒꯤ ꯑꯗꯨꯒꯤ
ꯑꯗꯨꯅꯦ ꯑꯗꯨꯗꯅꯦ ꯅꯪꯁꯦ ꯆꯍꯤꯁꯦ ꯀꯌꯥꯃꯨꯛꯇꯤ ꯌꯧꯔꯒꯦ
ꯑꯩ ꯍꯔ
ꯑꯥ
ꯀꯣꯅ ꯍꯥꯏꯔꯒꯦꯗ
ꯎꯝ ꯑꯗꯨꯝꯃꯅꯦ ꯑꯩ ꯋꯥꯔꯤ ꯑꯃ ꯂꯩꯅꯦ ꯑꯗꯨ ꯋꯥꯔꯤꯗꯨ ꯆꯍꯤꯒꯤ ꯃꯇꯥꯡꯗ
ꯑ ꯅ ꯑꯃꯔꯛꯇ ꯑꯃꯨꯔꯛꯇ ꯈꯜꯂꯒ ꯍꯥꯏꯌ
ꯀꯣꯅꯧ ꯇ꯭ꯋꯦꯟꯇꯤ ꯊ꯭ꯔꯤ
ꯑꯗꯨꯠꯇꯦ
ꯇꯖꯤ ꯇꯨ
ꯅꯠꯇꯦ ꯒꯦꯁ ꯇꯧ ꯍꯥꯏꯕ ꯅꯠꯇꯦ ꯅꯪ ꯅꯪ ꯍꯥꯏꯅꯤꯡꯕ ꯋꯥꯗꯣ
ꯑ
ꯑꯩ ꯑꯩꯅ ꯆꯍꯤ
ꯑꯗꯨꯗꯤ ꯑꯩ ꯍꯥꯏꯕ ꯉꯝꯗꯦ ꯍꯥꯟꯅ ꯍꯥꯏꯔꯗꯤ ꯀꯥꯏꯗꯒꯤ ꯑꯩ ꯑꯩꯩꯅ ꯍꯥꯏꯔꯒ ꯁꯣꯏꯔꯗꯤ ꯀꯃꯥꯏꯅ ꯇꯧꯕ
ꯅꯗꯤ ꯅꯪ ꯋꯥ ꯍꯥꯏꯅꯤ ꯋꯥ ꯍꯥꯏꯅꯤ ꯍꯥꯏꯔꯤꯗꯣ ꯀꯩ ꯋꯥꯅꯣ ꯑꯗꯨꯗꯤ
ꯗꯔ
ꯎꯝ
ꯑꯗꯨꯕꯨꯗꯤ ꯍꯥꯏꯒꯗꯧꯕꯗꯤ ꯂꯩꯌꯦ ꯑꯗꯨ ꯀꯥꯏ ꯍꯥꯏꯔꯤꯁꯤꯔꯥ
ꯎꯝ
ꯑꯗꯣ ꯅꯨꯄꯤꯅ ꯍꯥꯟꯅ ꯈꯣꯂ꯭ꯔꯗꯤ ꯉꯥꯡꯕ ꯌꯥꯗꯕ ꯋꯥꯅꯦꯕ ꯑꯗꯨꯗꯣ
ꯍꯥꯎꯗꯔꯗꯤ ꯑꯩꯗꯤ ꯅꯦꯁ ꯇꯧꯃꯤ ꯂꯩ
ꯑꯩꯗꯤ ꯀꯨꯟꯍꯨꯝꯗꯣꯏꯗꯤ ꯍꯥꯏꯈ꯭ꯔꯕꯅꯦ ꯂꯥꯟꯕ꯭ꯔꯣ
ꯅꯥꯟ
ꯑꯗꯨꯗꯤ ꯀꯌꯥꯔꯣ ꯀꯨꯟꯃꯥꯊꯣꯏ ꯀꯨꯟꯅꯤꯊꯣꯏꯑ
ꯇꯣ ꯏꯟꯇ
ꯇ꯭ꯋꯦꯟꯇꯤ
ꯎ
ꯇꯨ ꯍꯥꯏꯔꯗꯤ ꯏꯉꯣꯟꯗꯗꯤ ꯈꯔ ꯍꯜꯂꯦꯕ
ꯑꯣꯝ
ꯑꯩꯉꯣꯟꯗꯒꯤ ꯈꯔ ꯍꯜꯂꯦ ꯑꯗꯨꯅ ꯑꯩꯁꯦ ꯅꯪꯕꯨ ꯄꯥꯝꯃꯤ ꯍꯥꯏꯔ ꯀꯥꯟꯒꯣ
ꯎꯝ
ꯅꯪꯅ ꯑꯩꯉꯣꯟꯗ ꯑꯁ ꯅꯪꯗꯤ ꯑꯩꯉꯣꯟꯗꯒꯤ ꯈꯤꯇꯪ ꯑꯉꯥꯡ ꯑꯣꯏꯔꯤꯒ ꯍꯥꯏꯔꯕ
ꯑꯥ
ꯑꯩꯅ ꯑꯃꯨꯛ ꯍꯥꯏꯖꯔꯤꯁꯦ ꯑꯉꯥꯡ ꯑꯣꯏꯔꯁꯨ ꯑꯉꯥꯡ ꯑꯣꯏꯒꯦꯔꯥ ꯑꯣꯏꯔꯣꯏꯔꯥ ꯈꯪꯗꯦ ꯑꯗꯨ ꯅꯨꯄꯤꯤ ꯑꯍꯟ ꯂꯧꯕꯖꯦ
ꯑꯥ
ꯑꯉꯥꯡ ꯃꯁꯛ ꯐꯖꯩ ꯍꯥꯏꯅꯩꯌꯦꯕ
ꯑꯣ
ꯑꯗꯨꯅ ꯑꯩꯁꯦ ꯅꯪ ꯑꯗꯨꯝ ꯇꯞ ꯂꯥꯎꯅ ꯂꯧꯔꯒꯦꯕ
ꯋꯥ
ꯑꯗꯨ ꯀꯩꯕꯥꯅꯤ ꯏꯕꯥꯅꯤ ꯁꯛ ꯊꯤꯔꯁꯨ ꯑꯉꯥꯡ ꯃꯁꯛ ꯐꯖꯔꯗꯤ ꯂꯣꯏꯔꯦ ꯀꯩꯔꯣ
ꯀꯃꯥꯏ
ꯈꯪꯗꯦ ꯑꯗꯨꯗꯤ
ꯀꯃꯥꯏꯅ ꯏꯚꯟ ꯁꯛ ꯊꯤꯔꯒ ꯑꯉꯥꯡꯗꯨ ꯀꯃꯥꯏꯅ ꯐꯖꯗꯣꯏꯅꯣ
ꯐꯖꯅꯤ ꯐꯖꯅꯤ ꯑꯩ ꯑꯩꯒꯤ ꯑꯉꯥꯡ ꯄꯣꯛꯄꯒꯤ ꯃꯦꯆꯤꯟ ꯌꯥꯝ ꯐꯩ
ꯋꯥꯔꯔꯤ ꯏꯃ ꯊꯠꯕ ꯑꯣꯏꯅ
ꯎꯝ ꯑꯩꯒꯤꯅꯦ ꯑꯥ
ꯇꯗꯦ
ꯇꯣꯑꯅꯤꯗ ꯁꯤꯅ ꯂ ꯑꯣꯏꯔꯦ ꯀꯔꯤꯣ ꯋꯥꯔꯤꯗꯤ
ꯑꯣ
ꯎ ꯅꯪꯗꯣ ꯄꯨꯡ ꯀꯌꯥ ꯀꯌꯥꯗ ꯇꯨꯝꯒꯦ
ꯑꯩꯅꯣ
ꯎꯝ
ꯃꯇꯝꯗꯤ ꯇꯨꯝꯅꯤꯡꯕꯗ ꯃꯇꯝꯗ ꯑꯗꯨ ꯇꯨꯝꯃꯤ
ꯑ ꯅꯤꯡꯕ ꯃꯇꯝꯗ ꯇꯨꯝꯕ
ꯑꯗꯨꯅ ꯑꯗꯨ ꯊ ꯀꯌꯥ
ꯑꯩꯗꯤ ꯇꯨꯝꯅꯤꯡ ꯑꯩꯗꯤ ꯀꯌꯥ ꯍꯥꯏꯁꯤꯔꯗꯤ ꯄꯨꯡ ꯑꯃ ꯃꯈꯥꯏ ꯍꯥꯏꯇꯥꯥꯔꯗꯤ ꯑꯩꯗꯤ ꯑꯗꯨꯝ ꯇꯨꯝꯃꯦ
ꯍꯦꯡꯅ
ꯊꯦꯡꯕ꯭ꯔꯣ
ꯁꯤ ꯌꯦꯔ ꯊꯗꯤ ꯃꯁꯥ ꯇꯅꯥ ꯈꯔꯦ
ꯑꯥ
ꯑꯝ ꯑꯃ ꯃꯈꯥꯏ ꯍꯥꯏꯔꯗꯤ ꯑꯁ ꯑꯃꯨꯛ ꯅꯣꯡꯉꯥꯟꯗꯣꯏꯅꯤ ꯂꯣꯡꯒꯥꯅꯤ ꯂꯣꯡ ꯉꯂꯤꯅꯤ
ꯎꯝ
ꯑꯗꯣ ꯅꯪ ꯆꯍꯤ ꯀꯌꯥ ꯁꯨꯔꯦ
ꯑꯩ ꯅꯥꯏꯟꯇꯤꯟ ꯍꯟꯗꯛꯅ ꯇ꯭ꯋꯦꯟꯇꯤꯒꯤ ꯊꯣꯛꯀꯗꯧꯕꯅꯦꯕ ꯑꯗꯨ ꯋꯥꯠꯂꯤꯕ
ꯑꯣ
ꯑꯗꯨꯒꯤꯅꯤꯅꯦ ꯏꯕꯥꯅꯤ ꯑꯉꯥꯡ ꯃꯁꯛ ꯐꯖꯒꯅꯤ ꯍꯥꯏꯔꯤꯁꯦ
ꯅꯪꯒꯤ ꯈꯣꯟꯖꯦꯜꯒ ꯅꯪꯒꯤ ꯆꯍꯤꯒ ꯃꯥꯟꯅꯗꯦ
ꯑꯩꯒꯤ ꯑꯩꯒꯤ ꯈꯣꯟꯖꯦꯜꯁꯦ ꯀꯃꯥꯏꯅ ꯇꯧꯒꯦ ꯑꯍꯜꯒꯤ ꯈꯣꯟꯖꯦꯜ ꯃꯥꯟꯕ꯭ꯔꯣ
ꯑꯣ ꯑꯗꯨ ꯃꯥꯜꯂꯦ ꯑꯩꯒꯤꯁꯨ ꯑꯗꯨꯝ ꯇꯧꯒꯅꯤ ꯑꯩꯒꯤꯁꯨ ꯑꯗꯨꯝ ꯇꯧꯒꯅꯤ
ꯅꯪꯒꯤꯁꯨ ꯑꯍꯜꯒꯤ ꯈꯣꯟꯖꯦꯜ ꯃꯥꯜꯂꯦꯕ
ꯎꯝ
ꯑꯗꯨ ꯑꯣꯏꯇꯥꯔꯗꯤ ꯈꯣꯟꯖꯦꯜꯁꯨ ꯑꯍꯜ ꯑꯍꯜ ꯃꯥꯟꯅꯩ ꯆꯍꯤꯅ ꯈꯤꯇꯪ ꯍꯦꯟꯕ ꯑꯗꯨꯒ ꯑꯁ ꯑꯉꯥꯡ ꯃꯁꯛ ꯐꯖꯅꯤꯡꯉꯥꯏꯗꯤ ꯐꯖꯔꯅꯤ
ꯇꯥ ꯑꯃꯨꯖꯥꯎꯒꯨꯝꯕ ꯊꯣꯛꯂꯛꯑꯗꯤ ꯂꯣꯏꯔꯦ
ꯂꯣꯏꯔꯦ
ꯎꯝ ꯅꯪꯁꯨ ꯈꯜꯂꯣꯅꯦ ꯏꯕꯥꯅꯤ ꯁꯛ ꯌꯥꯝ ꯐꯖꯔꯒ ꯑꯉꯥꯡ ꯑꯃꯨꯖꯥꯎ ꯊꯣꯛꯑꯗꯤ ꯀꯃꯥꯏꯅ ꯇꯧꯔꯅꯤ
ꯑꯗꯨꯗꯤ ꯌꯥꯗ꯭ꯔꯦ ꯏꯕꯥꯅꯤ ꯏꯕꯥꯅꯤꯗꯨ ꯅꯠꯇ꯭ꯔꯦ
ꯑꯦ ꯑꯗꯨꯗꯤ ꯑꯩ ꯅꯪꯉꯣꯟꯗ